ꯍꯣꯏ ꯍꯜꯂꯣ
ꯑ ꯍꯜꯂꯣ ꯇꯥꯏꯀꯣ
ꯍꯣꯏ ꯍꯣꯏ ꯇꯥꯏ
ꯑꯥ ꯑꯥ ꯑꯥ ꯍꯜꯂꯣ ꯕ꯭ꯔꯣꯗꯤ ꯆꯥꯛ ꯆꯥꯔꯕ꯭ꯔꯣ ꯀꯃꯥꯏꯅ ꯇꯧꯒꯦ
ꯍꯣꯏ ꯍꯣꯏ ꯆꯥꯔꯦ ꯕ꯭ꯔꯣꯗꯤ ꯆꯥꯔꯕꯣ
ꯆꯥꯔꯦ ꯆꯥꯔꯦ ꯀꯩ ꯌꯦꯟꯁꯥꯡ ꯆꯥꯔꯒꯦ
ꯑꯩ ꯉꯁꯤꯗꯤ ꯑꯣꯛꯁꯥ ꯑꯣꯏꯅ ꯊꯤꯠꯂꯦ
ꯑ ꯑꯁ ꯌꯥꯝ ꯍꯥꯎꯋꯦꯅ ꯑꯗꯨꯗꯤ ꯌꯥꯝ ꯑꯍꯥꯎꯕ ꯃꯊꯦꯜꯅꯦꯅ ꯑꯩꯈꯣꯏꯗꯤ ꯀꯩꯅꯣ ꯇꯧꯔꯦ ꯑꯩꯈꯣꯏꯗꯤ ꯆꯅꯥꯗꯣ ꯆꯅꯥ ꯊꯣꯡꯉꯦ ꯑꯗꯨꯒ ꯀꯥꯡꯊꯣꯏ ꯑꯃꯒ ꯃꯨꯞ ꯃꯦꯠꯄ ꯑꯃꯒ ꯇꯧꯔꯦ
ꯎꯝ ꯑꯗꯨ ꯕ꯭ꯔꯣꯗꯤ ꯀꯔꯝ ꯀꯔꯝ ꯇꯧꯔꯤꯒꯦ ꯅꯨꯡꯉꯥꯏꯔꯤꯕꯣ
ꯅꯨꯡꯉꯥꯏꯔꯤꯗ ꯅꯨꯡꯉꯥꯏꯕ ꯍꯥꯏꯁꯦ ꯑꯗꯨꯝ ꯈꯨꯝꯕ ꯌꯥꯗꯗꯅ ꯑꯇꯣꯞꯄ ꯈꯨꯝꯐꯝꯝ ꯂꯩꯇꯗꯅ ꯈꯨꯝꯃꯤꯕ ꯍꯥꯏꯗꯨꯅꯤ ꯑꯗꯨꯝ ꯅꯨꯡꯉꯥꯏ ꯕ꯭ꯔꯣꯗꯤ ꯀꯃꯥꯏꯅ ꯇꯧꯔꯤꯒꯦ ꯅꯨꯡꯉꯥꯏꯔꯤꯕꯔꯤꯕ꯭ꯔꯣ
ꯍꯣꯏ ꯅꯥꯕ ꯈꯣꯠꯄꯗꯤ ꯂꯩꯇꯕꯅꯤꯅ ꯑꯗꯨꯝ ꯅꯨꯡꯉꯥꯏ ꯍꯥꯏꯇꯥꯔꯦꯅꯦ ꯅꯨꯡꯉꯥꯏꯇ꯭ꯔꯁꯨ
ꯑꯗꯨꯦ ꯍꯧꯦ ꯀꯩ ꯀꯦ ꯑꯣꯦ
ꯕ꯭ꯔꯣ ꯑꯩ ꯑꯁꯤ ꯀꯩꯅꯣꯗ ꯑꯣꯖꯥ ꯑꯃ ꯑꯗꯨꯝ ꯇꯧꯗ꯭ꯔꯦ ꯃꯆꯥ ꯑꯃ
ꯑꯣ ꯑꯁ ꯌꯥꯝ ꯐꯔꯦꯅ ꯑꯗꯨꯗꯤ ꯌꯥꯝ ꯐꯩ ꯍꯣꯏ ꯏꯟꯀꯝ ꯂꯥꯛꯄ ꯍꯥꯏꯕꯁꯤꯗꯤ ꯌꯥꯝ ꯐꯔꯦꯕ
ꯍ ꯍ ꯄ꯭ꯔꯣꯗꯤ ꯀꯩ ꯀꯦ ꯁꯅꯔ ꯀꯦ
ꯑꯩꯗꯤ ꯈꯔ ꯀꯩꯅꯣ ꯇꯧꯔꯤ ꯁꯨꯝ ꯁꯤꯚꯤꯜ ꯁꯥꯔꯚꯤꯁ ꯊꯥꯒꯦꯅ ꯍꯣꯠꯅꯔꯤ ꯌꯥꯝ ꯀꯟꯅ
ꯑꯆꯥ ꯑꯆꯥ ꯑꯆꯥꯆꯥ ꯎꯝ
ꯍꯟꯗꯛꯅ ꯑꯍꯥꯟꯕ ꯑꯣꯏꯅꯀꯣ ꯀꯣꯆꯤꯡꯕꯨꯗꯤ ꯂꯣꯏꯔꯦ ꯀꯣꯆꯤꯡꯕꯨꯗꯤ ꯂꯣꯏꯔꯦ ꯂꯣꯏꯔꯒ ꯁꯤꯗ ꯃꯅꯤꯄꯨꯔꯗ ꯊꯂꯛꯑꯒ ꯈꯔ ꯎꯝ ꯁꯦꯜꯐ ꯏꯁꯇꯗꯤ ꯇꯧꯅꯕꯀꯣ ꯂꯥꯏꯕ꯭ꯔꯦꯔꯤꯒꯨꯝꯕꯗ ꯑꯦꯟꯔꯣꯜ ꯇꯧꯔꯦ
ꯍꯣꯏ ꯍꯣꯏ ꯍꯣꯏ ꯌꯥꯔ‌ꯦ
ꯍꯥꯏꯗꯤ ꯃꯄꯥꯥꯟ ꯂꯝꯗ ꯀꯨꯏꯅ ꯂꯩꯔꯒ ꯀꯩꯅꯣ ꯀꯩꯝꯇꯁꯨ ꯇꯧꯗ ꯋꯥꯏꯑ‌ꯦꯕ ꯁꯨꯝ ꯄꯩꯁꯥꯒꯨꯝꯕ ꯍꯣꯏ ꯑꯗꯨꯅ ꯌꯨꯝꯗ ꯂꯩꯔꯒ ꯈꯔ ꯍꯣꯠꯅꯔꯒꯦꯅ ꯑꯩ ꯍꯟꯗꯛ ꯀꯩꯅꯣꯁꯨ ꯊꯥꯕꯅꯦ ꯁꯨꯝ ꯐꯥꯔꯁ ꯇ꯭ꯔꯥꯏ ꯑꯣꯏꯅꯀꯣ
ꯑꯣ ꯑꯠꯁꯥ ꯑꯠꯁꯥ
ꯕꯔꯤ ꯄꯤ ꯑꯦꯁ ꯁꯤ ꯄ꯭ꯔꯦꯂꯝꯝꯁꯇꯣ ꯊꯥꯕꯅꯦ ꯑꯗꯣ ꯗꯥꯎꯗꯣ ꯌꯥꯗꯗꯅ ꯀꯠ ꯑꯣꯐ ꯃꯥꯔꯛ ꯑꯅꯤ ꯋꯥꯠꯂꯒ ꯌꯥꯗ꯭ꯔꯦ
ꯑ ꯑꯁꯥ ꯌꯥꯏꯗ ꯌꯥꯏꯗ ꯃꯇꯝ ꯌꯥꯝ ꯂꯩꯔꯤꯕꯣ ꯃꯇꯝ ꯂꯩꯌꯦ ꯍꯥꯏꯕ ꯑꯇꯅꯦ ꯂꯡꯡꯌꯩꯇꯧ
ꯍꯣꯏ ꯑꯗꯨꯅꯦ ꯈꯔ ꯁꯤꯔꯤꯌꯁ ꯑꯣꯏꯗ꯭ꯔꯒꯗꯤ ꯍꯣꯏ ꯍꯣꯏ ꯁꯤꯔꯤꯌꯁ ꯑꯣꯏꯗ꯭ꯔꯒꯗꯤ ꯌꯥꯝ ꯀꯩꯅꯣ ꯇꯧꯔꯛꯅꯤ ꯕꯔꫭꯗꯤ ꯁꯨꯝ ꯀꯩꯅꯣ ꯇꯧꯔꯒꯩ ꯑꯥ ꯑꯗꯨꯝ ꯍꯥꯏꯗꯤ ꯇꯤꯀꯤꯡꯗ ꯐꯣꯀꯁ ꯇꯧꯔꯒꯦ ꯈꯟꯕ꯭ꯔꯥ ꯅꯠꯇ꯭ꯔꯒ ꯑꯇꯣꯞꯄ ꯑꯦꯝꯕꯤꯁꯟꯒꯨꯝꯕ ꯂꯩꯕ꯭ꯔꯥ
ꯑꯥ‌ ꯕ꯭ꯔꯣ ꯑꯩꯁꯨ ꯀꯩꯅꯣ ꯀꯝꯄꯤꯇꯤꯇꯤꯞ ꯑꯦꯛꯖꯥꯝ ꯑꯗꯨꯝ ꯊꯥꯅ ꯊꯥꯅ ꯇꯧꯒꯤꯅꯤ
ꯑꯣ ꯑꯣ ꯐꯩꯌꯦ ꯐꯩꯌꯦ‌ ꯐꯩ ꯌ‌ꯦ ꯌꯥꯝ ꯌꯥꯝ ꯀꯩꯅꯣꯁꯨ ꯊꯣꯛꯑꯦꯗꯅ ꯍꯧꯖꯤꯛꯇꯤ ꯑꯦꯛꯖꯥꯝ ꯃꯌꯥꯝ ꯃꯌꯥꯝ ꯊꯣꯛꯑꯦꯗꯅ ꯑꯦꯁ ꯁꯤ ꯁꯤꯒꯨꯝꯕ ꯌꯨ ꯄꯤ ꯑꯦꯁ ꯁꯤꯁꯨ ꯊꯥꯕ ꯌꯥꯏ ꯃꯇꯝ ꯂꯩꯔꯒꯗꯤꯀꯣ ꯌꯨ ꯄꯤ ꯑꯦꯁ ꯁꯤꯅ ꯈꯔ ꯇꯥꯏꯝ ꯀꯟꯖꯨꯃꯤꯡ ꯄ꯭ꯂꯁ ꯃꯇꯝꯁꯨ ꯌꯥꯝ ꯅꯤꯌꯦꯕꯀꯣ ꯍꯥꯔꯠꯋꯥꯛꯁꯨ ꯅꯤꯌꯦ ꯍꯣꯏ ꯑꯗꯨꯅ ꯑꯇꯣꯞ ꯑꯇꯣꯞꯄꯁꯨ ꯑꯩꯁꯨ ꯑꯇꯣꯞ ꯑꯇꯣꯞꯄ ꯌꯥꯝ ꯇꯧꯔꯤ ꯍꯥꯏꯗꯤ ꯑꯦꯁ ꯑꯦꯁ ꯁꯤꯁꯨ ꯀꯩꯅꯣ ꯐꯣꯝ ꯊꯥꯖꯤꯟꯈꯤ ꯍꯟꯗꯛ ꯁꯤ ꯖ‌ꯦꯌ‌ꯦꯜꯗꯀꯣ ꯑꯗꯨꯁꯨ ꯊꯥꯒꯦꯅ
ꯈꯪꯗ꯭ꯔꯦꯕ꯭ꯔꯣ ꯑꯦꯛꯖꯥꯝꯁꯨ ꯀꯝꯄꯤꯇꯤꯇꯤꯚ ꯍꯥꯏꯕꯕꯁꯤ ꯐꯖꯅ ꯀꯝꯄꯤꯇꯤꯇꯤꯚ ꯑꯣꯏꯔꯦ
ꯑꯗꯨꯅꯦ ꯑꯩꯈꯣꯏ ꯐꯥꯎꯕ ꯑꯗꯨꯝ ꯑꯦꯁ ꯇꯤꯗ ꯐꯥꯎꯕ ꯑꯗꯨꯝ ꯌꯥꯝ ꯀꯩꯅꯣ ꯇꯧꯔꯦꯕ ꯀꯝꯄꯤꯇꯤꯁꯟꯁꯦ ꯌꯥꯝ ꯂꯩꯔꯦꯕ ꯍꯥꯟꯅꯒ ꯃꯥꯟꯅꯗ꯭ꯔꯦꯕ
ꯎꯝ
ꯑꯗꯣ ꯕ꯭ꯔꯣꯗꯤ ꯌꯨꯝꯗ ꯀꯅꯥ ꯀꯅꯥ ꯂꯩꯒꯦ ꯍꯥꯏꯗꯤ ꯑꯥ ꯄꯦꯔꯦꯟꯁꯤꯡꯒ ꯂꯩꯕ꯭ꯔꯥ ꯅꯠꯇ꯭ꯔꯒ ꯏꯊꯟꯗ
ꯍꯣꯏ ꯍꯣꯏ ꯕ꯭ꯔꯣ ꯑꯩꯁꯤ ꯑꯥ ꯄꯦꯔꯦꯟꯁ ꯏꯃꯥꯗꯒꯤ ꯑꯩ ꯌꯨꯝꯗ ꯂꯩꯍꯧꯔꯦ
ꯑꯥ
ꯑꯩ ꯂꯩꯕꯁꯤꯅ ꯑꯃꯨꯛꯀ ꯃꯄꯥꯟ ꯂꯣꯝꯗꯀꯣ
ꯍꯣꯏ ꯑꯣ ꯐꯩ ꯐꯩ ꯑꯗꯨꯁꯨ ꯑ ꯕ꯭ꯔꯣꯒꯤ ꯁꯤꯕ꯭ꯂꯤꯡꯁꯤꯦꯀꯌꯥ ꯀꯌꯥꯁꯨ ꯒ‌ꯦ
ꯑ ꯕ꯭ꯔꯣ ꯁꯤꯕꯂꯤꯡꯗꯤ ꯂꯩꯇ꯭ꯔꯦ ꯏꯊꯟꯗ ꯑꯣꯏꯔꯦ
ꯆꯞ ꯃꯥꯟꯅꯩꯅꯦꯕ꯭ꯔꯣ ꯑꯩꯁꯨꯅꯦ ꯏꯊꯟꯇꯅꯦ ꯑꯗꯨꯅ ꯄ꯭ꯔꯦꯁꯔꯁꯨ ꯌꯥꯝ ꯂꯥꯛꯑ ꯎꯝꯒꯅꯤꯀꫭ ꯕ꯭ꯔꯣ
ꯎꯝ ꯄ꯭ꯔꯦꯁꯔ ꯍꯣꯏ ꯂꯥꯛꯇꯤ ꯂꯥꯛꯑꯦ ꯎꯄꯥꯏ ꯂꯩꯇ‌ꯦ
ꯍꯣꯏ ꯊꯕꯛꯀꯤ ꯀꯩ ꯀꯩꯅꯣ ꯒ꯭ꯌꯥꯟ ꯇꯥꯕꯤꯔꯗꯤ ꯌꯥꯝ ꯐꯩꯀꯣ ꯒ꯭ꯌꯥꯟ ꯇꯥꯕꯤꯔꯗꯤ ꯄꯦꯁꯔꯁꯨ ꯄꯤꯌꯣ ꯄ꯭ꯂꯁ ꯑꯟꯗꯔꯁꯇꯦꯟꯗꯤꯡꯁꯨ ꯈꯔ ꯂꯩꯕꯤꯔꯗꯤ ꯍꯣꯏ ꯑꯗꯨ ꯑꯣꯏꯗꯤ ꯌꯥꯝ ꯐꯩ ꯅꯠꯇ꯭ꯔꯒꯗꯤ ꯗꯤꯄ꯭ꯔꯦꯁꯟꯒꯨꯝꯕ ꯏꯁꯇ꯭ꯔꯦꯁ ꯌꯥꯝ ꯂꯥꯛꯑꯦꯕꯀꯣ ꯑꯩꯁꯨ ꯎꯝ ꯅꯨꯡꯇꯤꯒꯤ ꯄ꯭ꯔꯦꯁꯔꯕꯨꯗꯤ ꯂꯥꯛꯑꯦ ꯑꯗꯣ ꯑꯩꯁꯨ ꯑꯗꯨꯝ ꯍꯥꯏꯔꯤꯅꯦ ꯍꯥꯏꯗꯤ ꯀꯝꯄꯤꯇꯤꯇꯤꯞ ꯋꯥꯔꯜꯅꯤꯅ ꯀꯝꯄꯤꯇꯤꯇꯤꯞ ꯃꯌꯥꯝ ꯑꯣꯏꯔꯦ ꯑꯩꯉꯣꯟꯗꯒꯤ ꯑꯦꯗꯚꯥꯟꯁ ꯑꯣꯏ ꯑꯣꯏꯕ ꯃꯌꯥꯝꯁꯨ ꯂꯩꯔꯦ ꯑꯗꯨꯅ ꯃꯇꯝ ꯈꯔꯗꯤ ꯆꯪꯒꯅꯤ ꯇꯧꯒꯅꯤ ꯑꯗꯨꯒꯨꯝꯕꯗꯣ ꯑꯗꯣ ꯃꯣꯏꯅ ꯈꯔ ꯑꯟꯗꯔꯁꯇꯦꯟꯗꯤꯡ ꯇꯧꯔꯝꯅꯤꯅ ꯈꯔꯕꯨꯗꯤ ꯅꯨꯡꯗꯤ ꯅꯨꯡꯉꯥꯏꯔꯦ
ꯍꯣꯏ ꯍꯣꯏ ꯍꯣꯏ ꯑꯗꯨ ꯄ꯭ꯔꯣꯒꯤꯁꯤ ꯐꯥꯔꯁ ꯑꯦꯛꯁꯄꯔꯤꯌꯦꯟꯁ ꯅꯦꯕꯀꯣ ꯊꯥꯐꯦ
ꯑꯪ ꯍꯟꯗꯛꯅ ꯐꯁ ꯑꯣꯏꯗꯣꯏꯅꯦ
ꯑꯣ ꯑꯆꯥ ꯑꯆꯥ ꯑ ꯐꯩꯌꯦ ꯐꯩꯌꯦ ꯑꯗꯨꯝ ꯀꯟꯅ ꯍꯣꯠꯅꯑꯣ
ꯑꯥ ꯑꯗꯨꯅꯦ ꯀꯟꯁꯤꯁꯇꯦꯟꯁꯤ ꯂꯩꯇ꯭ꯔꯒ ꯍꯠ ꯃꯣꯇꯤꯚꯦꯁꯟꯗꯪꯅꯗꯤ ꯌꯥꯗꯦꯕꯀꯣ ꯍꯣꯏ ꯃꯣꯇꯤꯚꯦꯁꯟ ꯎꯟꯗꯤ ꯌꯥꯝ ꯐꯪꯉꯦ ꯑꯗꯣ
ꯀꯟꯁꯤꯁꯇꯦꯟꯁꯤꯗꯤ ꯗꯔꯀꯥꯔ ꯑꯣꯏꯔꯦ ꯑꯦꯛꯖꯥꯝ ꯊꯥꯞꯇ
ꯕ꯭ꯔꯣꯒꯤ ꯑꯉꯥꯡ ꯍꯣꯏ ꯍꯣꯏ ꯍꯥꯏꯕꯤꯌꯨ ꯍꯥꯏꯕꯤꯌꯨ
ꯑ ꯍꯣꯏ ꯂꯥꯏꯔꯤꯛ ꯍꯩꯕ ꯇꯣꯞꯄꯔ ꯑꯩꯈꯣꯏꯅ ꯐꯪꯕ ꯅꯠꯇꯦ ꯊꯕꯛ ꯁꯦ ꯁꯤꯁꯇꯦꯝꯁꯤ ꯂꯩꯕ ꯀꯣꯏꯅ ꯐꯪꯕꯅꯦ ꯍꯤꯖꯤꯛ ꯃꯇꯝꯗꯤ
ꯑꯗꯣ ꯕ꯭ꯔꯣꯒꯤ ꯋꯔꯛ ꯂꯥꯏꯐ ꯕꯦꯂꯦꯟꯁꯇꯤ ꯀꯃꯥꯏꯅ ꯇꯧꯒꯦ ꯅꯨꯡꯉꯥꯏꯕ ꯑꯗꯨꯝ
ꯍꯣꯏ ꯑꯗꯨꯝ ꯑꯦꯠꯖꯁꯃꯦꯟ ꯇꯧꯕꯗꯤ ꯍꯧꯖꯤꯛ ꯍꯧꯖꯤꯛꯇꯤ ꯑꯗꯨꯝ ꯌꯥꯔꯤꯌꯦ ꯎꯝ
ꯑꯩꯅ ꯁꯨꯝ ꯇꯥꯕꯗ ꯄꯔꯥꯏ ꯄ꯭ꯔꯥꯏꯚꯦꯠ ꯇꯤꯆꯔꯁꯀꯤ ꯈꯔ ꯀꯩꯅꯣ ꯋꯥ ꯍꯥꯏꯌꯦ ꯍꯥꯏꯗꯤ ꯃꯇꯝ ꯀꯩꯅꯣ ꯈꯥꯏꯗꯣꯛꯄꯗ ꯋꯥꯑ ꯀꯩꯅꯣ ꯇꯧꯋꯦꯅ ꯑꯗꯨꯝ ꯇꯥꯕꯀꯣ ꯑꯗꯨꯒꯤꯅꯦꯗ
ꯍꯣꯏ ꯍꯣꯏ ꯕ꯭ꯔꯣ ꯆꯨꯝꯃꯦ ꯍꯧꯖꯤꯛ ꯅꯪꯅ ꯍꯥꯏꯕꯗꯨ ꯃꯇꯝ ꯈꯥꯏꯗꯣꯛꯄ ꯈꯔ ꯋꯥꯏꯌꯦ ꯍꯥꯏꯕꯗꯤ ꯄ꯭ꯔꯥꯏꯚꯦꯠ ꯍꯥꯏꯅ ꯃꯤ ꯃꯈꯥꯗ ꯂꯩꯝꯅꯤꯅ
ꯍꯣꯏ
ꯎꯝ ꯑꯗꯨꯕꯨ ꯑ ꯁꯦꯡꯅ ꯍꯥꯏꯔꯗꯤ ꯕꯤꯖꯤ ꯑꯣꯏꯕꯅ ꯐꯗꯤ ꯐꯕꯀꯣ ꯃꯤꯁꯦ
ꯑꯥ
ꯑꯗꯨꯝ ꯊꯕꯛ ꯂꯩꯕꯅ ꯐꯩꯌꯦꯕ ꯅꯠꯇ꯭ꯔꯗꯤ ꯋꯥꯈꯜ ꯐꯠꯇꯕ ꯈꯟꯕ ꯑꯁ
ꯍꯣꯏ ꯍꯣꯏ ꯆꯨꯝꯃꯦ ꯆꯨꯝꯃꯦ ꯑꯗꯨꯒꯨꯝꯕꯗꯤ ꯍꯣꯏ
ꯎꯝ
ꯐ꯭ꯔꯤ ꯂꯩꯃꯜꯂꯗꯤꯀꯣ ꯑꯗꯨꯝ ꯑꯗꯨꯝ ꯇꯧꯋꯦ ꯍꯣꯏ
ꯉꯔꯥꯡꯅ ꯑꯦꯛꯖꯥꯝ ꯂꯣꯏꯌꯦ ꯑꯉꯥꯡꯁꯤꯡꯒꯤ
ꯑꯣ
ꯉꯁꯤ ꯉꯁꯤ ꯃꯃꯥ ꯃꯄꯥ ꯂꯣꯏꯅ ꯂꯧꯔꯦ ꯂꯣꯏꯅ ꯆꯠꯈ꯭ꯔꯦ ꯌꯨꯝ
ꯑꯣ ꯑꯗꯨꯗ ꯕ꯭ꯔꯣꯁꯨ ꯈꯔ ꯐ꯭ꯔꯤ ꯑꯣꯏꯔꯝꯃꯅꯤ ꯀꯣ ꯑꯗꯣ ꯐ꯭ꯔꯤ ꯑꯣꯏꯕ ꯍꯥꯏꯁꯦ ꯀꯔꯦꯛꯁꯟ ꯨꯝꯀꯨꯝꯕ ꯈꯔꯗꯤ ꯂꯩꯔꯝꯒꯅꯦꯕ ꯑꯗꯨꯝ ꯀꯣ
ꯑ ꯍꯣꯏ ꯀꯔꯦꯛꯁꯟ ꯂꯩꯕꯨꯗꯤ ꯂꯩ ꯑꯗꯨ ꯑꯩꯒꯤ ꯑꯩꯈꯣꯏ ꯑꯩꯅ ꯇꯧꯔꯤꯕ ꯀꯩꯅꯣꯁꯦ ꯍꯧꯅ ꯍꯥꯡꯕꯀꯣ ꯑꯗꯨꯒꯤ ꯁꯥꯇ꯭ꯔꯗꯤ ꯀꯌꯥ ꯌꯥꯝꯗ꯭ꯔꯤ
ꯑꯣꯝ ꯑꯗꯨꯝ ꯍꯥꯏꯗꯤ ꯄꯦꯗꯤ ꯑꯗꯨꯝ ꯅꯨꯡꯉꯥꯏꯕ꯭ꯔꯥ
ꯍꯣꯏ ꯍꯧꯖꯤꯛ ꯑ ꯈꯪꯗꯦ ꯅꯨꯡꯉꯥꯏꯌꯦꯦꯍꯥꯏꯁꯤꯔꯥ ꯅꯨꯡꯉꯥꯏꯇꯦ ꯍꯥꯏꯁꯤꯔꯥ ꯑꯗꯨ ꯗꯤꯟꯒꯤ ꯃꯇꯨꯡ ꯏꯟꯅꯗꯤ ꯑꯗꯨꯝ ꯌꯥꯗꯤ ꯌꯥꯏ ꯍꯥꯏꯅ
ꯑ ꯍꯣꯏ ꯍꯣꯏ ꯌꯥꯝ ꯊꯕꯛ ꯍꯣꯏ ꯌꯥꯝ ꯊꯕꯛ ꯂꯣꯠꯇꯤ ꯂꯣꯠꯇꯤ ꯌꯥꯝꯗꯦꯕꯀꯣ ꯑꯗꯨꯝ ꯅꯨꯡꯉꯥꯏꯌꯦꯕ ꯊꯕꯛꯀ ꯄꯦꯒ ꯑꯗꯨꯝ ꯕꯦꯂꯦꯟꯁ ꯑꯣꯏꯌꯦꯕꯀꯣ ꯐꯩꯌꯦꯗ ꯍꯣꯏ
ꯕ꯭ꯔꯣ ꯕ꯭ꯔꯣꯗꯤ ꯑꯦꯛꯁꯄꯤꯔꯤꯌꯦꯟꯁꯁꯨ ꯌꯥꯝ ꯂꯩꯌꯦꯕ ꯕꯅꯤꯅ ꯑꯗꯨꯝ ꯀꯩꯀꯩꯅꯣ ꯊꯕꯛ ꯑꯗꯨꯝ ꯀꯧꯕꯗ ꯑꯗꯨꯝ ꯄꯠ ꯊꯥꯔꯒ ꯑꯗꯨꯝ ꯀꯣ ꯆꯪꯉꯒꯗꯤ ꯍꯣꯏ ꯑꯗꯨꯁꯨ ꯈꯔ ꯅꯨꯡꯉꯥꯏꯒꯅꯤ ꯑꯗꯣ ꯁꯤꯗꯗꯤ ꯑꯗꯨꯝ ꯈꯪꯉꯦꯗꯅ ꯑꯟꯗꯔ ꯇꯧ ꯇꯥꯔꯦ
ꯍꯣꯏ ꯍꯣꯏ ꯍꯣꯏ
ꯇꯧꯔꯗꯤ ꯏꯁꯇꯦꯕꯜ ꯄꯥꯝꯃꯗꯤ
ꯎꯝ ꯈꯪꯗ꯭ꯔꯦꯕ꯭ꯔꯣ ꯄ꯭ꯂꯥꯟꯁꯦ ꯄ꯭ꯂꯥꯟꯁꯤꯅ ꯇꯣꯉꯥꯟꯕ ꯊꯧꯊꯣꯛꯔꯛꯄꯁꯤꯅ ꯇꯣꯉꯥꯟꯕ ꯑꯗꯨꯝ ꯊꯣꯛꯂ ꯂꯩꯔꯦ ꯆꯥꯅꯥꯗꯕꯤꯗ ꯊꯣꯛꯂ ꯂꯩꯔꯦ ꯍꯧꯖꯤꯛꯇꯤ ꯑꯦ ꯍꯦ ꯑꯩ ꯁꯤ ꯑꯣꯖꯥ ꯇꯧꯗ꯭ꯔꯤꯉꯩꯗ ꯕꯤ ꯃ꯭ꯌꯨꯖꯤꯛ ꯇꯧꯒꯦꯅ ꯆꯠꯄꯅꯦ ꯑꯃꯨꯛꯀ ꯀꯩꯅꯣꯗꯀꯣ ꯁꯤꯂꯣꯡꯗ
ꯑꯥ
ꯑꯗꯣ ꯑꯁ ꯑꯗꯣꯝꯒꯤ ꯑꯩꯈꯣꯏꯒꯤ ꯏꯔꯥꯡ ꯊꯣꯛꯄꯗꯨꯗ ꯑꯦ ꯇꯣꯛꯈ꯭ꯔꯒꯦꯗ ꯍꯣꯔꯦꯟ ꯏꯃꯥ ꯅꯨꯄꯥꯕꯨꯁꯨ ꯄꯩꯁꯥ ꯅꯤꯈꯤꯗꯕ ꯋꯥꯔꯦ ꯇꯜꯂꯦꯅ ꯑꯗꯨꯝ ꯑꯣꯏꯔꯒꯦꯗꯅꯅ ꯎꯝ
ꯑꯗꯨꯅꯦ ꯌꯥꯝ ꯋꯥꯏꯑꯕ ꯑꯩꯁꯨ ꯑꯩꯁꯨ ꯀꯨꯏꯅ ꯂꯩꯊꯒꯦꯗꯤꯦ ꯇꯧꯕꯅꯦꯕꯀꯣ ꯁꯨꯝ ꯌꯨꯝꯗ ꯁꯨ ꯑꯩꯁꯨ ꯏꯊꯟꯇꯅꯦ ꯄ꯭ꯂꯁ ꯑꯩꯒꯤ ꯏꯃꯥ ꯕꯕꯥꯁꯨ ꯃꯊꯟꯇꯅꯦ ꯍꯥꯏꯗꯤ ꯃꯣꯏ ꯑꯅꯤꯇꯪ ꯂꯩꯍꯧꯔꯦ ꯌꯨꯝꯗ ꯑꯗꯨꯒꯤ ꯅꯨꯡꯉꯥꯏ ꯇꯦꯗꯅ ꯑꯩꯁꯨ ꯑꯗꯨꯝ ꯁꯤꯗ ꯑꯗꯨꯝ ꯍꯣꯠꯅꯔꯒꯦ ꯑꯣ ꯐꯪꯗ꯭ꯔꯒꯅ ꯑꯗꯨꯝ ꯀꯩ ꯀꯩꯅꯣ ꯇꯧꯕ ꯌꯥꯕ ꯇꯧꯔꯒꯦꯅ ꯗꯨꯝ ꯈꯜꯂꯦ ꯑꯩꯗꯤ ꯅꯣꯂꯦꯖ ꯃꯥꯥꯡꯕ ꯅꯠ ꯇꯦꯗꯅꯀꯣ ꯑꯗꯨꯝ ꯑꯦꯛꯖꯥꯝ ꯑꯇꯩ ꯑꯇꯩ ꯂꯥꯛꯄꯗ ꯑꯗꯨꯝ ꯃꯆꯔ ꯑꯆꯧ ꯑꯆꯧꯕ ꯑꯣꯏꯒꯦꯔꯥ ꯑꯗꯨꯝ ꯊꯥꯔꯒꯦꯅ
ꯑꯣ ꯑꯣ ꯑꯩ ꯑꯃꯨꯛꯀ ꯍꯧꯔꯒꯦ ꯊꯥꯕ ꯑꯃꯨꯛꯀ ꯍꯟꯗꯛꯀꯤ ꯇꯤꯆꯤꯡꯁꯤꯗ ꯑꯩ ꯕꯦꯁꯤꯛꯀꯤ ꯌꯥꯝ ꯈꯪꯕ ꯐꯪꯕꯀꯣ
ꯍꯣꯏ
ꯇꯤꯆꯤꯡ ꯇꯧꯕꯒꯤ ꯑꯦꯗꯚꯥꯟꯇꯦꯖ ꯑꯃ ꯍꯥꯏ
ꯍꯣꯏ ꯍꯣꯏ ꯃꯈꯥꯗꯒꯤ ꯄꯨꯔꯥ ꯒ꯭ꯔꯥꯎꯟ ꯔꯨꯠ ꯂꯦꯕꯦꯜꯗꯒꯤ ꯑꯗꯨꯝ ꯍꯧꯔꯦꯗꯅ ꯑꯗꯨꯅ ꯑꯗꯨꯅ ꯈꯔꯕꯨꯗꯤ ꯑꯦꯗꯚꯥꯟꯇꯦꯖ ꯄꯨꯗꯤ ꯈꯔꯕꯨꯗꯤ ꯂꯩꯔꯦ ꯕꯔꯣ ꯒꯤꯗ
ꯉꯁꯥꯏꯒꯤ ꯒ꯭ꯔꯥꯃꯥꯔ ꯒ꯭ꯔꯥꯃꯥꯔ ꯍꯥꯏꯕ ꯇꯥꯔꯦ ꯉꯁꯥꯏ ꯋꯤꯛ ꯋꯤꯛ ꯑꯣꯏꯔꯝꯁꯦ ꯑꯉꯥꯡꯁꯤꯡꯒꯤ ꯄꯥꯔꯛꯄꯗ ꯐꯖꯅ ꯈꯪꯂꯛꯑꯕꯀꯣ ꯔꯨꯜꯁ ꯁꯤꯡ ꯑꯦꯟ ꯔꯦꯒꯨꯂꯦꯁꯟ ꯂꯣꯏꯅꯥ
ꯑꯗꯨꯅꯦ ꯍꯧꯖꯤꯛ ꯑꯩꯈꯣꯏꯅ ꯗꯥꯏꯔꯦꯛ ꯍꯥꯏꯗꯤ ꯄꯨꯔꯥ ꯇꯝꯃꯒꯦ ꯑꯩ ꯑꯩꯈꯣꯏꯅ ꯑꯣꯏꯅ ꯇꯝꯒꯦ ꯍꯥꯏꯕꯗ ꯐꯪꯗꯕꯗꯣ ꯃꯤꯗ ꯇꯝꯃꯒ ꯑꯗꯨꯝ ꯐꯪꯕꯅꯦꯕ
ꯍꯣꯏ ꯍꯣꯏ ꯈꯪꯗ꯭ꯔꯦ ꯕ꯭ꯔꯣꯁꯨ ꯐꯖꯅ ꯊꯥꯕ ꯌꯥꯕ ꯊꯥꯔꯣ ꯑꯆꯕ ꯑꯄꯤꯛꯄ ꯈꯜꯂꯅꯨ ꯑꯄꯤꯛꯄꯗꯁꯨ ꯍꯧꯔꯛꯇꯕꯅꯦ ꯎꯝ ꯕ꯭ꯔꯣꯅ ꯕ꯭ꯔꯣ ꯂꯩꯔꯝꯗꯦ ꯀꯗꯥꯏꯗ ꯂꯩꯔꯝꯕ꯭ꯔꯣ ꯃꯄꯥꯟ
ꯑꯩꯔꯥ ꯑꯩꯗꯤ ꯀꯩꯅꯣꯗ ꯂꯩꯔꯝꯃꯦ ꯗꯦꯜꯂꯤꯗꯀꯣ ꯀꯄꯤꯇꯦꯜ ꯍ ꯆꯍꯤ ꯑꯃ ꯀꯣꯔꯁꯇꯣ ꯑꯩꯒꯤꯗꯣ ꯆꯍꯤ ꯑꯃ ꯈꯔ ꯍꯦꯜꯂꯦ ꯑꯗꯨ ꯂꯩꯔꯃꯦ ꯀꯥꯟꯗ ꯊꯧꯣꯔꯥ ꯀ ꯊ
ꯎꯝ ꯑꯗ ꯑꯦꯛꯁꯄꯦꯟꯁꯤꯞꯁꯨ ꯑꯣꯏꯌꯦ ꯂꯩꯕꯁꯨ ꯀꯣ ꯅꯦ ꯀꯩꯅꯣꯅꯦꯃ ꯄꯕ ꯄꯩꯁꯥ ꯅ ꯔꯧꯒꯦ
ꯑꯗꯨꯒ ꯄ꯭ꯂꯁ ꯁꯥꯁꯨ ꯌꯥꯝ ꯁꯥꯔꯑꯦ ꯑꯗꯨꯗ ꯐꯦꯟ ꯈꯛꯇꯅ ꯌꯥꯗ꯭ꯔꯦ ꯑꯗꯨꯗ ꯀꯩ ꯀꯩꯅꯣ ꯑꯇꯩꯁꯨ ꯑꯗꯨꯒꯤ ꯄꯩꯁꯥ ꯑꯁ ꯌꯥꯝ ꯋꯥꯏꯑꯦꯗ ꯑꯗꯒꯤ ꯈꯥꯡꯕ ꯉꯝꯗꯗꯅ
ꯍ ꯃꯨꯒ ꯄꯔ ꯄ꯭ꯔꯦꯁꯔꯁꯨꯨ ꯌꯥꯃꯦ
ꯑ ꯑꯗꯨꯅꯦ ꯍꯣꯏ
ꯈꯪꯗ꯭ꯔꯦ ꯈꯪꯗ꯭ꯔꯦ ꯍꯟꯗꯛꯀꯤ ꯃꯇꯝꯁꯦ
ꯗꯦꯜꯂꯤꯗ ꯂꯩꯔꯒ ꯄꯨꯔꯥ ꯅꯪꯅ ꯃꯤ ꯀꯅꯥꯁꯨ ꯇꯤꯟꯅꯗꯕꯤꯗ ꯄꯨꯔꯥ ꯑꯥꯏꯁꯣꯂꯦꯠ ꯑꯣꯏꯔꯒ ꯂꯩꯕꯁꯨ ꯌꯥꯗꯤ ꯌꯥꯗꯦꯗꯅ ꯃꯤ ꯑꯇꯩꯏꯆꯨ ꯇꯤꯟꯅꯒꯗꯕꯅꯤ ꯇꯤꯟꯅꯕꯗ ꯈꯔ ꯃꯔꯨꯞꯇꯣ ꯈꯔ ꯐꯔꯒꯗꯤ ꯑꯗꯨꯝ ꯂꯥꯏꯔꯤꯛꯇ ꯁꯨꯡ ꯋꯥ ꯋꯥꯗꯕꯤ ꯑꯗꯨꯝ ꯀꯣꯏꯆꯠ ꯆꯠꯂ ꯂꯩꯗꯣꯏꯅꯦꯕ ꯑꯗꯨꯒꯤꯁꯨ ꯇꯜꯂꯛꯑꯕ ꯏꯃꯥꯟꯅꯕ ꯈꯔꯁꯨ ꯂꯩꯌꯦꯕꯀꯣ ꯑꯗꯨꯗ ꯃꯣꯏꯁꯨ ꯄ꯭ꯔꯤꯄꯦꯌꯔ ꯇꯧꯗꯅ ꯈꯣꯠꯇꯅ
ꯎ ꯈꯪꯗ꯭ꯔꯦ ꯕ꯭ꯔꯣ ꯊꯕꯛꯁꯦ ꯄꯌꯣꯟꯒꯦ ꯍꯥꯏꯔꯤꯁꯦ ꯑꯦꯛꯖꯥꯝꯄꯜ ꯂꯧꯔꯁꯦ
ꯑꯥ
ꯌꯣꯟꯒꯤ ꯁꯄꯣꯁꯇ ꯊꯥꯔꯇꯤ ꯁꯚꯦꯟ ꯊꯥꯎꯖꯟ ꯄꯣꯁ ꯂꯩꯕꯕꯁꯤ ꯐꯤꯐꯇꯤꯟ ꯂꯦꯛꯁ ꯃꯤ ꯂꯥꯛꯏꯕ ꯌꯨꯠꯁꯤꯡꯁꯦ
ꯍꯣꯏ ꯑꯗꯨꯅꯦ
ꯑꯗꯨꯗꯤ ꯑꯁ ꯀꯗꯥꯏ ꯀꯝꯄꯤꯇꯤꯇꯤꯞ ꯂꯦꯚꯦꯜꯗꯤ ꯑꯗꯨꯃꯨꯛ ꯍꯥꯟꯅ ꯄ꯭ꯔꯤꯄꯦꯔꯦꯁꯟ ꯇꯧꯔꯝꯕ ꯃꯈꯣꯏꯗꯨꯅ ꯑꯗꯨꯝ ꯐꯪꯉꯦ
ꯑꯗꯨꯗꯅꯤ
ꯈꯔ ꯊꯦꯡꯅ ꯇꯧꯔꯛꯄꯅꯤꯅ
ꯃꯥꯅꯤ ꯃꯥꯅꯤ ꯑꯍꯩꯕꯁꯤꯡꯗꯨꯅ ꯂꯣꯏ ꯈꯟꯈ꯭ꯔꯦ
ꯎꯝ ꯑꯩꯈꯣꯏ ꯇ꯭ꯔꯥꯏꯕꯦꯜꯒꯤ ꯈꯔ ꯄꯪꯕꯁꯨ ꯂꯩꯕꯀꯣ ꯁꯤꯁꯦ
ꯑ
ꯑꯉꯥꯡ ꯑꯣꯏꯔꯤꯉꯩ ꯕꯦꯁꯤꯛꯇ ꯍꯧꯔꯛꯂꯗꯤ ꯐꯕ ꯃꯤꯗꯤ ꯑꯉꯥꯡ ꯑꯣꯏꯔꯤꯉꯩꯗ ꯇꯞꯄꯤꯔꯦꯗ
ꯑꯗꯨꯅꯤ
ꯀꯨꯝꯕ ꯀꯩꯅꯣꯒꯨꯝꯕꯗꯤ ꯂꯣꯏꯅ ꯄ꯭ꯔꯤꯄꯦꯔꯦꯁꯟꯗ ꯊꯝꯕꯤꯔꯦ
ꯑꯗꯨꯅ ꯑꯩꯈꯣꯏ